ꯍꯜꯂꯣ
ꯍꯜꯂꯣ
ꯑꯠꯆꯥ ꯇꯥꯏꯌꯦ ꯇꯥꯏꯌꯦ ꯇꯥꯔꯕꯣ ꯇꯥꯏꯌꯦ ꯑꯩꯗꯤ ꯇꯥꯏꯌꯦ
ꯑꯣ ꯇꯥꯔꯦ ꯇꯥꯏꯦ ꯑꯩ ꯇꯥꯗꯕ
ꯎꯝꯝ ꯎꯝ ꯀꯩꯀꯩ ꯇꯧꯔꯤ ꯀꯃꯥꯏ ꯀꯃꯥꯏ ꯍꯤꯡꯔꯤ ꯄꯨꯟꯁꯤꯁꯤ
ꯑꯗꯨꯝ ꯅꯨꯡꯉꯥꯏꯔꯦ ꯕꯠ ꯂꯣꯏꯁꯟ ꯉꯔꯥꯡ ꯍꯥꯟꯅ ꯂꯣꯏꯁꯤꯟꯈꯤꯕꯒꯤ ꯋꯥꯔꯤ ꯁꯪꯉꯤ
ꯍꯣ ꯉꯍꯥꯟ ꯉꯍꯥꯟ ꯉꯍꯥꯟ ꯂꯣꯏꯁꯤꯟꯈꯤꯕꯀꯣ
ꯎꯝ ꯅꯍꯥꯟ ꯐꯥꯏꯅꯦꯜ ꯄꯤꯈꯤꯕ
ꯎꯝ ꯎꯝ ꯑꯗꯣ ꯃꯈꯥꯗꯤ ꯀꯃꯥꯏ ꯆꯠꯊꯕ ꯇꯥꯔꯦ
ꯃꯈꯥꯁꯦ ꯑꯩꯅꯦꯠ ꯑꯣꯏꯅ ꯊꯥꯔꯒꯦ ꯇꯧꯅꯦ ꯑꯦꯝ ꯑꯦꯗ ꯇꯧꯁꯤꯔꯥꯅ ꯈꯜꯂꯝꯕꯅꯦꯕ ꯑꯗꯣ ꯇꯧꯔꯔꯣꯏꯒ ꯑꯗꯨꯝ ꯂꯥꯏꯔꯤꯛ ꯑꯣꯏꯅ ꯄꯥꯔꯒ ꯑꯃꯤꯇꯣ ꯑꯦꯝ ꯑꯦꯠꯇ ꯇꯧꯕꯗꯤ ꯑꯩ ꯑꯗꯨꯝ ꯐꯝꯃꯒ ꯂꯥꯏꯔꯤꯛ ꯄꯥꯔꯒ ꯄꯩꯁꯥ ꯑꯣꯏꯅ ꯊꯥꯔꯒꯦꯅ ꯈꯜꯂꯛꯑꯕ
ꯎꯝ ꯍꯝ ꯐꯩ ꯑꯗꯨꯁꯨ ꯑꯗꯣ ꯀꯩꯀꯩꯗꯤ ꯊꯥꯈ꯭ꯔꯒꯦ ꯃꯃꯥꯡꯗ ꯑꯇꯩ
ꯀ ꯃ ꯊꯥꯖꯤꯦ ꯑꯦꯝ
ꯊꯥꯗ꯭ꯔꯤ ꯑꯗꯣ ꯍꯟꯗꯛꯅ ꯑꯍꯥꯛ ꯍꯟꯗꯛ ꯍꯟꯗꯛ ꯄ꯭ꯔꯤꯄꯦꯌꯔ ꯇꯧꯔꯒ ꯊꯥꯗꯣꯏꯕ
ꯎꯝ ꯑ ꯀꯦ ꯇꯧꯔꯒ ꯗꯤꯁꯦꯝꯕꯔꯒꯤꯗ ꯊꯥꯒꯦ ꯇ
ꯁꯥ ꯌꯥꯏꯗꯨꯁꯨ
ꯀꯔꯤ
ꯅꯣꯏ ꯔꯣꯝꯗꯤ ꯅꯣꯡ ꯆꯨꯕ꯭ꯔ ꯀꯃꯥꯏ ꯇꯧꯒꯦ
ꯆꯨꯏꯌꯦ ꯍꯧꯖꯤꯛꯁꯨ ꯆꯨꯏꯌꯦ ꯑꯃꯨꯛ ꯈꯤꯇꯪꯉꯦ ꯉꯁꯥꯏꯒꯤ ꯑꯃꯨꯛ ꯈꯔ ꯀꯟꯅ ꯆꯨꯨꯔꯨꯔꯕꯅꯤ
ꯑꯣ ꯉꯁꯥꯏ ꯈꯔ ꯀꯟꯅ ꯆꯨꯔꯨꯕ ꯍꯧꯖꯤ ꯍꯥꯡꯉꯕ ꯑꯁ ꯑꯗꯨꯗꯤ ꯉꯁꯥꯏꯗꯤ ꯉꯁꯥꯏꯗꯤ ꯅꯨꯡꯁꯥꯒꯥꯟ ꯁꯥꯕ꯭ꯔꯥꯐꯇꯔꯅꯨꯟꯗ
ꯁꯥꯔꯝꯗꯦ ꯉꯁꯤꯒꯤ ꯅꯣꯡ ꯈꯔꯒ ꯃꯜ ꯃꯪꯒꯤꯗꯤ ꯑꯗꯨꯝ ꯇꯧꯋꯦꯕꯀꯣ ꯑꯗꯣ ꯅꯣꯡ ꯃꯪꯉꯁꯨ ꯑꯗꯨꯝ ꯁꯥꯕꯗꯤ ꯁꯥꯏꯌꯦ ꯍꯧꯖꯤꯛꯀꯥꯟꯗ ꯌꯥꯝ
ꯑꯗꯨ ꯌꯥꯝ ꯀꯟꯅ ꯁꯥꯕꯗꯤ ꯑꯣꯏꯗ꯭ꯔꯦꯕ ꯉꯁꯤꯁꯦ
ꯎꯝ ꯑꯃꯥ ꯅꯨꯡꯁꯥ ꯄꯨꯔꯥ ꯊꯣꯛꯄꯗꯨꯒꯗꯤ ꯑꯃꯝꯛ ꯈꯦꯠꯅꯔꯦꯅꯦ
ꯎꯝ ꯎꯝ ꯎꯝ ꯑꯗꯨ ꯅꯪꯁꯦ ꯑꯁ ꯈꯔꯗꯤ ꯅꯛꯅꯔꯝꯒꯗꯧ ꯃꯥꯜꯂꯦ ꯕꯥꯅꯤ
ꯋꯥꯔꯤꯗꯣ ꯅꯣꯡꯒꯤ ꯀꯟꯗꯤꯁꯟꯁ ꯌꯦꯡꯕꯗꯀꯣ ꯐꯤꯕꯝꯗꯣ ꯑꯗꯨꯅ ꯈꯔꯗꯤ ꯅꯛꯅꯔꯝꯒꯗꯧ ꯃꯥꯟꯗꯣ ꯍꯧꯖꯤꯛꯁꯦ ꯅꯣꯡ ꯈꯔ ꯇꯥꯔꯒ ꯍꯧꯖꯤꯛ ꯍꯥꯡꯈ꯭ꯔꯦꯕ ꯑꯗꯣ ꯍꯧꯖꯤꯛ ꯅꯣꯡ ꯆꯪ ꯈꯔ ꯃꯥꯡꯍꯜꯂꯦꯕ ꯑꯩ ꯍꯣꯏ ꯑꯥ ꯍꯣꯏ ꯆꯣ ꯅꯅꯨꯡ ꯈꯔ ꯃꯪꯉ ꯂꯩꯌꯦꯕ ꯑꯁ
ꯑꯣ ꯊꯤꯂꯤ ꯊꯤꯠꯜꯂꯤ ꯈꯔꯕꯨꯗꯤ ꯇꯥꯔꯤꯌꯦ ꯑꯩꯁꯨ
ꯎꯝ ꯎꯝ ꯍꯥꯝ ꯑꯗꯨ ꯇꯝꯕ ꯈꯣꯠꯄ ꯑꯗꯨ ꯇꯔꯗꯤ ꯀꯗꯥꯏꯋꯥꯏꯗ ꯇꯝꯒꯦ ꯑꯩꯈꯣꯏ ꯏꯝꯐꯥꯜꯒꯤ ꯃꯌꯥꯏꯗꯔ ꯃꯇꯥꯏꯗꯔ
ꯇꯝ ꯃꯁꯦꯒꯩꯅꯣ ꯇꯧꯋꯦ ꯎ ꯀꯩꯅꯣ ꯑꯦꯝ ꯌꯨꯗ ꯇꯝꯃꯦ ꯕꯤ ꯑꯦꯗ
ꯑꯣ ꯍꯣꯏ ꯑꯣ ꯑꯦꯝꯌꯨ ꯇꯧꯅꯀꯣ ꯆꯥꯛ
ꯎꯝ ꯄ꯭ꯔꯥꯏꯚꯦꯠꯇꯒꯗꯤ ꯉꯝꯄꯣꯟꯗꯦꯗ ꯄꯣꯏꯁꯥ ꯉꯅꯣ
ꯑꯥ ꯑꯥ
ꯅꯨꯡꯁꯤ ꯑꯣꯏꯗꯦ ꯊꯥꯔꯒ ꯃꯤꯑꯣꯏꯗ ꯆꯪꯕꯅꯦꯕ ꯈꯟꯕꯅꯦꯕ ꯍꯣꯏ ꯗꯤ ꯑꯦꯝꯒꯨꯝꯕ ꯗꯤ ꯑꯦꯝ ꯗꯤ ꯑꯦꯝ ꯌꯨꯗꯩ ꯑꯃꯨꯛ ꯍꯣꯡꯕ ꯍꯦꯜꯂꯕꯀꯣ ꯐꯤꯁꯇꯣ꯫ ꯗꯦꯝꯒꯨꯝꯕ ꯑꯣꯏꯒꯔꯗꯤ ꯑꯃꯨꯛ ꯈꯔ ꯐꯒꯗꯕ ꯑꯗꯣ ꯄ꯭ꯔꯥꯏꯚꯦꯠꯇꯒꯨꯝꯕꯗꯤ꯫ ꯉꯥꯝꯃꯣꯏꯒꯤ ꯄꯩꯁꯥꯗ ꯌꯥꯝꯃꯦꯕ ꯕꯦꯠ ꯇꯝꯕ ꯍꯥꯏꯁꯦ ꯍꯧꯖꯤꯛ꯫
ꯎꯝ ꯎꯝ꯫ ꯑꯗꯨ ꯗꯦꯝꯒꯨꯝꯕꯗꯨꯗ ꯀꯔꯝꯕ꯭ꯔꯥ ꯀꯔꯝꯗꯦ ꯑꯦꯝ ꯌꯨꯗ ꯀꯔꯝꯗꯦ꯫
ꯀꯔꯝꯗꯦ ꯑꯩ
ꯑꯥ ꯑꯣ
ꯏꯝꯐꯥꯜ ꯏꯝꯐꯥꯜ ꯀꯣꯂꯦꯖꯇ ꯇꯧꯔꯦ ꯒ꯭ꯔꯦꯖꯦꯁꯟꯕꯨꯗꯤ ꯑꯗꯨꯝ ꯃꯥꯁꯇꯔ ꯇꯧ ꯂꯣꯏꯔꯒ ꯑꯗꯨꯝ ꯕꯦꯠ ꯇꯧꯕꯅꯦꯕ ꯑꯦꯝ ꯌꯨꯗ ꯑꯗꯨꯝ꯫
ꯑ ꯑꯦꯝ ꯌꯨꯗꯅꯗꯤ ꯅꯨꯡꯉꯥꯏꯗꯤ ꯂꯣꯏ ꯍꯥꯏꯅꯩꯗ ꯃꯤ ꯃꯌꯥꯝꯅ ꯑꯩꯕꯨꯗꯤ ꯑꯩꯁꯇꯔ ꯑꯩꯈꯣꯏꯗꯤ ꯒ꯭ꯔꯦꯖꯨꯑꯦꯁꯟ ꯂꯣꯏꯔꯦ ꯃꯥꯁꯇꯔꯗꯨ ꯇꯧꯗ꯭ꯔꯦ ꯃꯥꯁꯇꯔꯕꯨꯗꯤ ꯇꯧꯗ꯭ꯔꯦ ꯑꯗꯣ ꯑꯦꯝ ꯌꯨꯗ ꯇꯝꯕꯁꯤꯡꯀꯣ ꯑꯗꯨꯝ ꯦꯝꯒꯨꯝꯕꯒꯗꯤ ꯀꯝꯄꯦꯌꯔ ꯇꯧꯕ ꯌꯥꯗꯦꯅ ꯍꯥꯏ ꯍꯥꯏꯕꯕꯨꯗꯤ
ꯀꯅꯣ ꯑꯗꯨꯝ ꯍꯥꯏꯅꯤ ꯍꯣꯏ ꯗꯤ ꯑꯦꯝꯒꯤꯁꯨ ꯑꯐꯕ ꯃꯌꯥꯝ ꯂꯩꯔꯝꯒꯅꯤꯀꯣ ꯑꯗꯨ ꯑꯗꯨꯝ ꯑꯦꯝ ꯌꯨꯁꯦ ꯑꯩ ꯑꯗꯨꯝ ꯀꯨꯏꯅ ꯂꯩꯣꯏꯁꯤꯜꯂꯛꯄꯩꯔ ꯈꯪꯗꯦ ꯑꯩꯁ ꯃꯤ ꯅꯨꯡꯉꯥꯏꯌꯦ ꯑꯗꯨꯝ
ꯎꯝ ꯎꯝ ꯃꯤꯏꯅꯗꯤ ꯑꯗꯨꯝ ꯅꯨꯡꯉꯥꯏꯗꯤ ꯂꯣꯏ ꯍꯦꯟꯅꯩ ꯃꯤꯁꯤꯡꯁꯨ
ꯎꯝ ꯑꯗꯣ ꯃꯣꯏꯒꯤ ꯀꯩꯅꯣꯁꯨ ꯂꯩꯗꯅ ꯍꯧꯖꯤꯛꯇꯣ ꯄ꯭ꯔꯣꯕ꯭ꯂꯦꯝ ꯌꯥꯝ ꯊꯣꯛꯏꯗꯅ ꯗꯤ ꯑꯦꯝꯅ
ꯎꯝ ꯑꯁ ꯑꯔꯣꯏꯕꯤꯅꯦ ꯍꯧꯖꯤꯛꯁꯦ ꯀꯩꯅꯣ ꯑ ꯁꯨꯝ ꯇꯝꯃꯤ ꯍꯥꯏꯖꯕ ꯋꯥꯅꯦꯕꯀꯣ ꯑ ꯍꯧꯖꯤꯛꯁꯦ ꯏꯖꯨꯀꯦꯁꯟ ꯁꯤꯁꯇꯦꯝ ꯇꯣꯉꯥꯟꯜꯂꯛꯄꯒꯤ ꯑꯗꯨꯗꯒꯤ ꯂꯣꯏ ꯃꯀꯣꯛ ꯉꯥꯎꯔꯤꯑꯕ ꯃꯣꯏ ꯃꯌꯥꯝꯁꯦ ꯑꯃꯨꯛꯀ ꯁꯤ ꯕꯤ ꯁꯤ ꯑꯦꯁ ꯂꯥꯛꯑꯦ ꯑꯃꯨꯛ ꯑꯦꯟ ꯏ ꯄꯤ ꯑꯃꯨꯛ ꯂꯥꯛꯑꯦ꯫ ꯀꯩ ꯀꯩꯅꯣ ꯑꯗꯨ ꯑꯗꯨꯗ ꯃꯣꯏꯁꯦ ꯁꯤꯂꯦꯕꯁꯁꯨ ꯁꯦꯝꯕ ꯉꯝꯗꯅ ꯂꯩꯔꯕꯅꯦꯕ꯫ ꯑꯗꯨꯒꯤ ꯑꯁꯣꯏꯕ ꯃꯌꯥꯝ ꯌꯥꯎꯔꯤꯗ꯫
ꯍꯣꯏ ꯑꯗꯨꯒꯤ ꯄ꯭ꯔꯣꯕ꯭ꯂꯦꯝꯁꯨ ꯂꯩꯕꯒꯀꯣ ꯑꯗꯣ ꯑꯦꯝ ꯌꯨ ꯍꯣꯏ ꯑꯗꯨꯒ ꯍ ꯑꯩ ꯆꯪꯍꯧꯗꯕꯨꯗꯤꯕꯨ ꯐꯩꯌꯦꯕꯀꯣ ꯑꯗ ꯍꯥꯟꯅꯩ ꯑꯗꯨꯝ ꯄ꯭ꯔꯤꯐꯔ ꯇꯧꯕꯕꯨꯗꯤ ꯑꯩ ꯑꯦꯝ ꯌꯨꯗ ꯇꯧꯋꯦꯕꯣ ꯑꯗꯨꯝ ꯍꯥꯏꯗꯤ ꯄꯥꯝꯕꯗꯣ ꯑꯦꯝꯌꯨꯅ ꯑꯗꯨꯝ ꯍꯦꯜꯂꯦꯕꯀꯣ ꯑꯗꯨꯒꯤ꯫
ꯎꯝ ꯎꯝ꯫
ꯑ ꯂꯣꯏꯁ ꯂꯥꯅꯤ ꯇꯝꯃꯔꯣꯏ ꯋꯥꯔꯦ ꯂꯩꯔꯤꯛ ꯇꯝ ꯂꯩꯕꯥ ꯑꯣꯏꯅ ꯐꯝꯃꯒ ꯁꯨꯝ ꯑꯦꯛꯖꯥꯝꯒꯤ ꯐꯝꯃꯒ ꯄꯥꯏꯈꯤꯕꯗꯨꯅ ꯑꯃꯨꯛ ꯃꯈꯜ ꯑꯃ ꯑꯣꯏꯔꯦꯅ꯫
ꯎꯝ ꯍꯣꯏ ꯑꯗꯣ ꯂꯨꯔꯤꯕꯁꯦ ꯍꯧꯖꯤꯛꯀꯥꯟꯁꯦ ꯀꯃꯥꯏꯅ ꯇꯧꯋꯗ ꯇꯝꯕꯕꯨꯗꯤ ꯂꯥꯏꯕ ꯑꯃ ꯌꯥꯎꯔꯤꯕꯀꯣ ꯇꯝꯕꯕꯨꯗꯤ ꯑꯃ ꯑꯃ ꯑꯗꯨꯝ ꯇꯝꯕꯤꯕ ꯌꯥꯔꯦꯕ꯫ ꯂꯣꯏꯕꯗꯅꯦꯕ ꯀꯣꯛ ꯉꯥꯎꯔꯤꯁꯦ ꯂꯣꯏꯕꯗꯅꯦꯕ ꯊꯥ ꯁꯥꯔꯛꯄꯁꯦ ꯇꯝꯕꯕꯨꯗꯤ ꯇꯝꯕꯅꯦꯕ
ꯍꯣꯏ ꯇꯝꯕꯩꯗꯤ ꯍꯧꯖꯤꯛ ꯑꯗꯨꯝ ꯃꯈꯥ ꯑꯃ ꯇꯝꯊꯔꯦ ꯍꯥꯏꯔꯁꯨ ꯑꯗꯨꯝ ꯇꯝꯕꯩꯗꯤ ꯌꯥꯏꯑꯕ ꯂꯣꯏꯔꯛꯄꯗꯨꯗꯅꯦ ꯃꯊꯥꯁ ꯁꯥꯔ ꯁꯥꯥꯗꯣꯏꯁꯦ
ꯇꯨꯅꯦ ꯈꯪꯗꯦꯅꯦ
ꯅꯦ ꯊꯕꯛꯁꯨ ꯀꯩꯅꯣ ꯇꯧꯗꯕꯅꯤꯅ ꯑꯟꯑꯝꯄ꯭ꯂꯣꯏꯃꯦꯟ ꯑꯣꯏꯁꯨ ꯌꯥꯝꯝꯃꯛꯑꯣ ꯍꯥꯏꯅ ꯊꯕꯛꯁꯨ ꯂꯩꯇꯕ ꯍꯥꯏꯇꯥꯔꯦ ꯍꯦꯛꯇ ꯆꯪꯅꯕꯁꯨ ꯉꯝꯗꯕ꯫
ꯑꯗꯨ ꯊꯕꯛ ꯂꯩꯇꯕꯒꯤꯔ ꯅꯠꯇꯕꯤꯅ ꯑ ꯁꯨꯕ ꯍꯩꯅꯗꯕ ꯑꯩꯈꯣꯏꯒꯤꯔꯥ ꯀꯩꯅꯣꯝꯃ ꯂꯩꯔꯝꯗꯧ ꯃꯥꯜꯂꯦꯀꯣ
ꯁꯨꯕ ꯍꯩꯅꯗꯕꯁꯦ ꯎꯝ ꯅꯨꯄꯥꯒꯤꯗꯤ ꯑꯃꯨꯛꯅꯦ ꯅꯨꯄꯥꯒꯤꯗꯤ ꯑꯃꯨꯛ ꯑꯣꯄꯣꯔꯆꯨꯅꯤꯇꯤ ꯌꯥꯝ ꯂꯩꯌꯦꯕꯀꯣ ꯅꯈꯣꯏ ꯅꯨꯄꯤꯒꯤꯅ ꯑꯃꯨꯛ ꯈꯔ ꯀꯩ ꯍꯥꯏꯗꯣꯏꯅꯣ ꯈꯔ ꯄꯤꯛꯊꯔꯛꯑꯦꯕ ꯑꯣꯄꯣꯔꯆꯨꯅꯤꯇꯤꯗꯣ ꯑꯗꯨꯏꯅꯤꯗ꯫
ꯇꯩ ꯑꯥ ꯖꯦꯅ꯭ꯨꯋꯟ ꯑꯣꯏꯕ ꯅꯠꯇ꯭ꯔꯁꯨ ꯅꯨꯡꯉꯥꯏꯇꯦꯗꯅꯀꯣ ꯅꯨꯄꯤꯒꯤ ꯍꯥꯏꯕꯁꯦ ꯀꯌꯥꯝ ꯐꯕ
ꯍꯣꯏ ꯑꯗꯒꯤ ꯑꯗꯨꯝ ꯍꯥꯏꯗꯤ ꯌꯥꯏꯑꯕꯀꯣ ꯄꯥꯔꯠ ꯇꯥꯏꯝꯒꯨꯝꯕ ꯀꯩꯒꯨꯝꯕ ꯐꯖꯥꯅ ꯁꯤꯗꯗꯤ ꯂꯩꯇꯦꯗꯅ
ꯐꯥꯏ ꯍꯣꯏ ꯍꯣꯏ
ꯑꯗꯨꯅꯤ ꯂꯩꯔꯗꯤ ꯄꯥꯔꯠ-ꯇꯥꯏꯝ ꯅꯠꯇ꯭ꯔꯖꯨ ꯐꯨꯜ-ꯇꯥꯏꯝ ꯑꯣꯏꯔꯁꯨ ꯌꯥꯏꯑꯕꯀꯣ ꯑꯗꯨꯝ ꯍꯥꯏꯗꯤ ꯈꯨꯗꯣꯡꯆꯥꯕꯗꯣ ꯌꯥꯝ ꯍꯟꯗꯩꯑꯕ ꯅꯨꯄꯤꯒꯤꯗꯤ ꯑꯃꯨꯛ ꯈꯔ
ꯍꯣꯏ ꯍꯣꯏ ꯍꯣꯏ
ꯑꯗꯨꯒꯤꯅꯤ ꯍꯣꯏ ꯑꯗꯨ ꯇꯧꯒꯦ ꯍꯥꯏꯔꯒꯅ ꯇꯨꯏꯁꯟ ꯇꯧꯕꯒꯨꯝꯕ
ꯎꯝ
ꯑꯗꯣ ꯃꯤ ꯂꯣꯏꯅꯃꯛꯇꯤ ꯀꯩꯁꯨ ꯇ꯭ꯨꯢꯁꯟ ꯇꯧꯗꯦꯗꯅ
ꯑꯍꯣꯏ ꯑꯗꯨ ꯁꯤꯗ ꯁꯤꯒꯤ ꯄꯥꯔꯠ-ꯇꯥꯏꯝ ꯀ ꯍꯥꯏꯖꯕꯩ ꯋꯥꯅꯤꯗ ꯑꯩꯈꯣꯏ ꯁ꯭ꯋꯥꯏꯁꯤꯒꯤ ꯑꯥ ꯊꯕꯛꯁꯤꯗꯤ ꯌꯥꯗꯦꯗ ꯄꯩꯁꯥꯒꯤ ꯆꯥꯡꯒ ꯊꯕꯛ ꯁꯨꯔꯤꯕ ꯆꯥꯡꯒ ꯀꯩꯅꯣꯃ ꯃꯇꯝ ꯃꯥꯡꯕꯅ ꯍꯦꯟꯕ ꯑꯃ ꯌꯥꯎꯋꯦꯕꯀꯣ꯫ ꯁꯨꯗꯕꯁꯨ ꯌꯥꯗꯦ ꯑꯗꯨꯁꯨ ꯑꯗꯣ ꯑꯥ ꯎꯄꯥꯏ ꯂꯩꯔꯛꯇ꯭ꯔ ꯀꯥꯟꯗ ꯍꯥꯏ
ꯍꯣꯏ ꯎꯝ ꯀꯩꯅꯣ ꯇꯧꯕꯗꯣ ꯋꯥꯔꯛ ꯑꯣꯕꯔ ꯂꯣꯠꯅ ꯍꯦꯜꯂꯛꯄꯗꯣ꯫
ꯍꯣꯏ ꯍꯣꯏ ꯑꯗꯨ ꯑꯁꯤꯗ ꯍꯣꯠꯅꯕ ꯍꯥꯏꯕꯁꯤꯗꯤ ꯎꯝ ꯎꯝ꯫ ꯑ ꯄꯨꯟꯁꯤꯁꯦ ꯑꯃꯔꯣꯝ ꯈꯜꯂꯨꯔꯒꯗꯤ ꯃꯥꯡꯕꯒꯤ ꯆꯥꯟꯁ ꯌꯥꯝ ꯋꯥꯡꯉꯦꯕꯀꯣ ꯁꯤꯗ ꯊꯕꯛ ꯉꯥꯛꯇꯪ ꯉꯥꯛꯇꯪꯒꯤ ꯁꯨꯕ ꯍꯥꯏꯕꯁꯦ꯫
ꯑ
ꯄꯩꯁꯥꯒꯤ ꯑꯦꯃꯥꯎꯟꯇꯨꯒ ꯂꯦꯝꯍꯧꯕ ꯍꯥꯏꯕ ꯂꯩꯕ ꯅꯠꯇꯦꯗ ꯑꯗꯨꯗ ꯏꯁꯥ ꯏꯇꯣꯟꯇ ꯑꯃꯨꯛ ꯍꯣꯠꯅꯕ ꯃꯇꯝꯁꯨ ꯂꯩꯇꯕ ꯑꯗꯣ ꯁ꯭ꯋꯥꯏꯗꯗꯤ ꯍꯤꯡꯕꯁꯦ ꯈꯔꯗꯤ ꯂꯨꯗꯤ ꯂꯨꯏ
ꯍꯣꯏ꯫
ꯑꯍꯥꯝ ꯍꯥ-ꯍꯥ ꯑꯗꯣ ꯑꯁ ꯀꯩꯅꯣꯅꯦ ꯇꯣꯄꯤꯛꯁꯦ ꯁꯦꯁ ꯁꯤꯔꯤꯁ ꯌꯥꯝ ꯑꯣꯏ ꯃꯥꯟꯈ꯭ꯔꯦꯅꯦ ꯍꯦꯍꯦ ꯁꯦꯔꯤꯌꯁ ꯑꯣꯏꯗꯕ ꯇꯣꯄꯤꯛꯁꯨ ꯇꯣꯄꯤꯛꯁꯦ ꯁꯤꯔꯤꯌꯁ ꯑꯣꯏꯗꯕ ꯑꯃ ꯁꯥꯁꯤꯅꯦ ꯄꯨꯊꯣꯔꯛꯑꯣꯅꯦ
ꯅꯍꯣꯏ ꯀꯩꯗꯧꯔꯝꯃꯤꯅꯣ ꯑꯗꯨꯕꯣ
ꯑ ꯑꯍꯥꯍꯥ ꯑꯗꯨ ꯍꯪꯒꯗꯧ ꯃꯥꯟꯕ
ꯎꯍꯨꯝ
ꯍꯧꯖꯤꯛꯁꯦ ꯃꯆꯤꯗ ꯐꯝꯃꯒ ꯂꯩꯢ ꯍꯧꯖꯤꯛꯁꯦ ꯑꯃꯔꯣꯝꯗ ꯐꯣꯟ ꯌꯦꯡꯉꯒꯁꯨ ꯂꯩ, ꯑꯃꯔꯣꯝꯗ ꯀꯣꯜ ꯇꯧꯔꯒꯁꯨ ꯂꯩ ꯎꯝ ꯁꯨꯃꯥꯏꯅ ꯍꯤꯡꯉꯦ ꯍꯥꯏꯕ ꯇꯥꯔꯦ
ꯑꯗꯣ ꯑꯩ ꯁꯨꯝ ꯐꯝꯃꯝꯕꯅꯤꯗ ꯅꯪꯒ ꯋꯥꯔꯤ ꯁꯅꯕꯗꯨꯗ
ꯎꯝ ꯎꯝ
ꯑꯣ ꯑꯗꯣ ꯏꯁꯥꯒꯤ ꯍꯣꯕꯤꯁꯦ ꯀꯩ ꯀꯩ ꯑꯣꯏꯒꯦ
ꯍꯣꯕꯤꯁꯦ ꯀꯣ ꯑꯗꯣ ꯍꯥꯟꯅꯗꯤ ꯀꯃꯥꯏꯅ ꯇꯧꯒꯦꯗ ꯑꯥ ꯁꯨꯝ ꯏꯁꯥꯒꯤ ꯍꯩꯅꯕ ꯊꯕꯛ ꯑꯃ ꯂꯩꯗꯅ ꯑꯦꯅꯤ ꯍꯣꯕꯤ ꯍꯥꯏꯕꯖꯦ ꯑꯃ ꯑꯃ ꯁꯨꯝ ꯇꯧꯒꯦ ꯍꯥꯏꯅꯗꯤ ꯃꯇꯝ ꯌꯥꯝ ꯂꯪꯉꯝꯕꯒꯨꯝ ꯇꯧꯢꯕ ꯀꯣ ꯑꯗꯣ ꯍꯧꯖꯤꯛꯀꯥꯟꯗꯤ ꯀꯩ ꯍꯥꯏꯅꯤ ꯃꯇꯝꯖꯦ ꯌꯥꯝ ꯀꯟꯅ ꯑꯗꯨꯃꯛꯇꯤ ꯂꯩꯇ꯭ꯔꯕ ꯑꯗꯨꯒꯤ ꯃꯇꯝꯖꯦ ꯍꯣꯏ ꯅꯪꯕ ꯃꯇꯝꯗ ꯑꯁ ꯑꯅꯧ ꯑꯅꯧꯕ ꯍꯥꯏꯒꯗ꯭ꯔꯥ ꯇꯣꯉꯥꯟ ꯇꯣꯉꯥꯟꯕ ꯑꯗꯨꯝ ꯍꯧꯖꯤꯛꯇꯤ ꯂꯣꯏ ꯃꯤꯛꯁ ꯑꯞ ꯇꯧꯔꯦ ꯍꯣꯕꯤꯁꯦ ꯑꯃ ꯂꯩꯌꯦ ꯑꯃ ꯁꯤꯖꯦ ꯑꯗꯨꯝ ꯇꯧꯒꯜꯂꯤ ꯍꯥꯏꯕꯁꯦ ꯏꯁꯄꯦꯁꯤꯐꯤꯛ ꯑꯣꯏꯅ ꯇꯧꯕ ꯉꯝꯕ ꯃꯇꯝꯁꯨ ꯂꯩꯇ꯭ꯔꯕꯀꯣ ꯑꯃꯈꯛꯇꯪꯗ ꯐꯨꯜꯖꯦ ꯄꯤꯕ ꯉꯝꯗ꯭ꯔꯦꯕ ꯍꯧꯖꯤꯛꯀꯥꯟꯁꯦ
ꯍꯣꯏ ꯇꯧꯕꯒꯤꯕꯨꯗꯤ ꯑꯍꯣꯡꯕ ꯅꯥꯏꯗꯅ ꯑꯃꯈꯛꯇꯪ ꯑꯣꯏꯔꯒ ꯍꯥꯏꯗꯤ ꯍꯥꯟꯅ ꯍꯣꯏꯒꯤꯕꯗꯣ ꯑꯗꯨꯝ ꯑꯣꯏꯅꯤ ꯍꯥꯏꯕꯗꯤ ꯂꯩꯇꯦꯗꯅ ꯑꯗꯨꯝ ꯑꯅꯧ ꯑꯅꯧꯕ ꯇ꯭ꯔꯥꯏ ꯇꯧꯕꯁꯨ ꯐꯩꯅꯤꯅ
ꯎꯝꯝ ꯆꯍꯤꯗꯨꯒꯣ ꯀꯩꯅꯣ ꯑ ꯆꯍꯤꯒꯤ ꯋꯥ ꯇꯣꯛꯑꯒ ꯀꯩꯅꯣ ꯀꯦꯔꯤꯌꯔꯁꯦ ꯁꯦꯝꯕ ꯃꯇꯝ ꯑꯃ ꯌꯧꯔꯛꯄꯒꯤꯔ ꯀꯩꯅꯣ ꯇꯦꯟꯁꯟꯁꯦ ꯇꯦꯟꯁꯟꯃꯛ ꯅꯠꯇ꯭ꯔꯁꯨ ꯑꯗꯨꯝ ꯏꯁꯇ꯭ꯔꯦꯁ ꯈꯔꯗꯤ ꯑꯗꯨꯝ ꯌꯥꯎꯕ ꯃꯇꯝ ꯌꯥꯎꯋꯤꯗꯅꯀꯣ
ꯃꯇꯝ ꯀꯥꯏꯊꯣꯛꯄ ꯐꯪꯉꯛꯇꯕꯗꯣ ꯍꯣꯏ ꯑꯗꯣ ꯃꯇꯝ ꯀꯥꯏꯊꯣꯛꯄ ꯀꯥꯏꯊꯣꯛꯇ꯭ꯔꯃꯁꯨ ꯊꯃꯣꯏꯗ ꯄꯥꯝꯖꯕꯀꯅꯤ ꯑꯗꯨꯝ ꯂꯩꯗꯅ
ꯎꯝ ꯑꯗꯣ ꯁꯦꯇꯔꯗꯦ ꯁꯟꯗꯦ ꯑꯗꯨꯃꯥꯏꯅ
ꯎꯝ
ꯈꯤꯇꯪꯗꯤ ꯁꯦꯇꯔꯗꯦ ꯁꯟꯗꯦꯗꯤ ꯍꯣꯏ ꯈꯔ ꯐ꯭ꯔꯤ ꯑꯣꯏꯔꯦ ꯑꯗꯣ ꯃꯟ ꯗꯦ ꯑꯗꯣ ꯐ꯭ꯔꯥꯏꯗꯦ ꯑꯗꯨꯃꯥꯏꯅꯗꯤ ꯈꯔ ꯑꯗꯨꯗꯗꯤ ꯌꯥꯗ꯭ꯔꯦ ꯇꯥꯏꯃꯤꯡꯁꯦ
ꯍꯣꯏ
ꯁꯦꯇꯔꯗꯦ ꯁꯟꯗꯦꯗꯤ ꯐ꯭ꯔꯤ ꯑꯣꯏꯕꯅꯤꯅ ꯈꯔ ꯀꯣꯏꯊꯣꯛꯄ ꯁꯥꯏꯀꯜ ꯊꯧꯗꯣꯛ ꯄꯥ ꯑꯗꯨꯃꯥꯏꯅꯗꯤ ꯑꯗꯨꯝ ꯇꯧꯔꯦ ꯉꯁꯤꯕꯨꯗꯤ ꯑꯥꯐꯇꯔꯅꯨꯟ ꯐ꯭ꯔꯤ ꯌꯥꯝ ꯑꯣꯏꯔꯦ ꯑꯗꯣ ꯉꯁꯤꯖꯦ ꯐꯝꯃꯒ ꯐꯣꯟ ꯁꯥꯡꯅ ꯌꯦꯡꯈ꯭ꯔꯦ ꯍꯧꯖꯤꯛꯁꯨ ꯌꯦꯡꯉꯥ ꯂꯩꯔꯦ ꯑꯗꯣ ꯏꯕꯤꯅꯤꯡꯗꯤ ꯏꯕꯤꯅꯤꯡꯗꯤ ꯁꯥꯏꯀꯥꯜ ꯉꯥꯏꯍꯥꯛ ꯊꯧꯗꯣꯛꯄꯅ ꯐꯥꯒꯗꯧ ꯃꯥꯜꯂꯦꯅ ꯈꯜꯂꯤꯅꯦ
ꯍꯣꯏ ꯑꯍꯝ
ꯑꯗꯨ ꯑꯦꯝ ꯌꯨꯗ ꯂꯩꯕ ꯅꯣꯏ ꯍꯣꯁꯇꯦꯜ ꯂꯩꯕ꯭ꯔꯥ
ꯎꯝ ꯍꯣꯁꯇꯦꯜ ꯂꯩꯌꯦ
ꯎꯝ ꯀꯃꯥꯏꯅ ꯇꯧꯒꯦꯟꯥꯏꯔꯣꯟꯃꯦꯟꯗꯤ ꯀꯃꯥꯏꯅ ꯇꯧ ꯅꯨꯡꯉꯥꯏꯕ꯭ꯔꯥ
ꯅꯨꯡꯉꯥꯏꯌꯦ ꯌꯥꯝ ꯑꯗꯨꯒꯤꯗꯤ ꯌꯨ ꯍꯣꯁꯇꯦꯜ ꯃꯅꯨꯡ ꯌꯥꯝ ꯅꯨꯡꯉꯥꯏꯌꯦꯕꯀꯣ ꯑꯗꯣ ꯄ꯭ꯔꯣꯕ꯭ꯂꯦꯝ ꯄ꯭ꯔꯣꯕ꯭ꯂꯦꯝ ꯍꯥꯏꯔꯔꯣꯏꯒꯈꯤ ꯅꯨꯡꯉꯥꯏꯇꯕ ꯍꯥꯏꯇꯥꯔꯒꯗꯤ
ꯎꯝ
ꯆꯥꯕꯁꯦ ꯁꯤ ꯈꯤꯇꯪ ꯉꯥꯏꯔꯦ ꯃꯤ ꯌꯥꯝꯕꯅꯤꯅꯅꯦ ꯑꯗꯨꯝ ꯍꯥꯏꯗꯤ ꯍꯥꯎꯇꯕ ꯅꯠꯇꯕ ꯍꯥꯎꯇꯕꯗꯒꯤ ꯈꯔ ꯑꯃꯨꯛ ꯁꯤꯚꯤꯌꯔ ꯑꯣꯏꯁꯤꯜꯂꯒ ꯆꯥꯕ ꯌꯥꯗꯕꯗꯣ ꯇꯧꯕ ꯍꯥꯏꯇꯥꯔꯦ ꯑ
ꯑꯣ ꯍꯣꯁꯇꯦꯜꯁꯤꯡꯁꯦ ꯑꯁꯤꯒꯤ ꯀꯝꯄ꯭ꯂꯦꯟꯗꯤ ꯑꯗꯨꯝ ꯌꯥꯝꯗꯤ ꯌꯥꯝꯃꯦ ꯑꯗꯣ ꯀꯩꯗꯧꯕꯩꯩꯅꯣꯅꯦ ꯃꯣꯏꯁꯦ ꯄꯩꯁꯥꯁꯨ ꯊꯤꯔꯤꯕꯅꯤ ꯑꯗꯣ
ꯃꯥꯅꯦ ꯃꯥꯅꯦ
ꯀꯃꯥꯏ ꯈꯔꯗꯤ ꯐꯖꯅ ꯀꯣ ꯀꯦꯌꯔ ꯂꯧꯕꯤꯔꯗꯤ ꯐꯗꯤ ꯐꯒꯦꯗꯧꯕ ꯑꯣꯖꯥꯠꯅꯤ ꯍꯥꯏꯕꯗꯤ ꯍꯣꯏ ꯍꯥꯟꯅ ꯑꯩꯕꯨꯗꯤ ꯍꯣꯁꯇꯦꯜ ꯄꯥꯔꯇꯤ ꯂꯩꯗꯤ ꯂꯩꯔꯛꯇꯦꯕ ꯆꯍꯤ ꯑꯃꯕꯨꯗꯤ ꯑꯃ ꯂꯩꯗꯤ ꯂꯩꯔꯝꯃꯦ ꯑꯗꯨꯁꯨ ꯆꯥꯛ ꯌꯦꯟꯁꯥꯡ ꯅꯨꯡꯉꯥꯏꯇꯕꯁꯤꯅꯤꯅ ꯈ꯭ꯋꯥꯏꯗꯒꯤ ꯁꯥꯎꯅꯤꯡꯕꯁꯦ ꯁꯥ ꯈꯛ ꯊꯣꯡꯉꯣ ꯍꯥꯏꯕ ꯋꯥ ꯅꯠꯇꯕ
ꯃꯥꯅꯦ ꯃꯥꯅꯦ ꯀꯥꯡꯁꯜ ꯑꯃꯠꯇ ꯊꯣꯡꯉꯁꯨ
ꯎꯝ ꯈꯤꯇꯪ ꯆꯦꯛꯁꯤꯟꯅꯀꯣ ꯃꯣꯏꯅꯁꯨ ꯆꯥꯒꯗꯧꯕꯅꯦ ꯈꯜꯂꯒ ꯐꯗꯤ ꯐꯕꯖꯠꯅꯤ ꯑꯗꯨ
ꯍꯣꯏ ꯑꯗꯨꯝ ꯑꯣꯏꯗꯅꯦꯀꯣ ꯍꯥꯏꯗꯤ ꯉꯁꯤ ꯅꯣꯡꯃꯒꯤ ꯊꯣꯡ ꯑꯃ ꯂꯣꯏꯔꯦꯗꯅ ꯈꯟꯕ ꯑꯃ ꯂꯩꯌꯦꯕ ꯑꯗꯨꯒꯤ ꯍꯦꯛꯇ ꯈꯣꯡꯖꯤꯟꯈꯤꯕ ꯂꯣꯏꯔꯦ ꯂꯣꯏꯔꯦ ꯍꯥꯏꯗꯤ ꯊꯕꯛꯇꯣ ꯂꯣꯏꯁꯤꯜꯂ ꯂꯣꯏꯔꯦ ꯈꯟꯕꯗꯣ ꯑꯗꯨꯒꯤꯅꯤꯅ ꯑꯗꯣ ꯀꯩꯁꯨ ꯃꯣꯏ ꯃꯌꯨꯝꯗ ꯃꯆꯥ ꯃꯁꯨ ꯁꯨ ꯄꯤꯖꯅꯕ ꯊꯣꯡꯕꯗꯤ ꯑꯗꯨꯃꯥꯏꯅ ꯀꯩꯁꯨ ꯊꯣꯡ ꯊꯣꯡꯉꯣꯏꯑꯕ
ꯍꯣꯏ ꯍꯣꯏ
ꯃꯤ ꯌꯥꯝꯕꯒꯤ ꯍꯥꯎꯇꯕꯗꯨꯅ ꯃꯈꯜ ꯑꯃꯅꯦ ꯑꯗꯨꯗꯤ ꯑꯗꯨꯝ ꯀꯩꯁꯨ ꯀꯥꯏꯗꯦ ꯍꯣꯁꯇꯦꯜꯗꯕꯨ ꯀꯌꯥꯝ ꯍꯥꯎꯅ ꯊꯣꯡꯉꯨꯅꯤ ꯃꯤ ꯌꯥꯝꯕꯅꯤꯅ ꯑꯗꯣ ꯃꯣꯏꯗꯣ ꯈꯔ ꯍꯦꯟꯖꯤꯟꯕ ꯑꯃ ꯌꯥꯎꯕꯗꯨꯅꯤꯗ ꯑꯗꯨ ꯅꯠꯇꯕꯗꯤ ꯂꯣꯏ ꯅꯨꯡꯉꯥꯏꯔꯗ ꯍꯣꯏ ꯑꯗꯣ ꯑꯗꯨꯝ ꯂꯣꯏꯅ ꯍꯥꯏꯕꯗꯤ ꯌꯥꯔꯣꯏꯑꯕꯀꯣ ꯑꯗꯨꯝ ꯀꯛ ꯈꯔ ꯑꯗꯨꯝ ꯀ ꯍ ꯑꯗꯨꯝ ꯈꯔ ꯐꯖꯅ ꯊꯣꯝꯕꯤꯕꯁꯨ ꯊꯦꯡꯅꯩꯑꯕꯀꯣ ꯑꯗꯣ ꯑꯌꯥꯝꯕꯅꯗꯤ ꯑꯗꯨꯃꯥꯏꯅ ꯇꯧꯋꯦ
ꯑꯗꯨ ꯅꯣꯏ ꯂꯥꯏꯔꯤꯛ ꯄꯥꯕ ꯈꯣꯠꯄꯒꯤ ꯑꯦꯟꯚꯥꯏꯔꯣꯟꯃꯦꯟꯗꯤ ꯀꯃꯥꯏꯅ ꯇꯧꯒꯦ ꯅꯣꯏ ꯍꯥꯏꯗꯤ ꯍꯣꯁꯇꯦꯜ ꯂꯩꯕ ꯑꯅ ꯔꯨꯝꯗ